ꯇꯥ ꯑꯣ ꯑꯣ ꯍꯣꯏ ꯇꯔꯦ
ꯑꯥ ꯅꯨꯡꯉꯥꯏꯔꯤꯀꯣ
ꯅꯨꯡꯉꯥꯏꯔꯤꯌꯦ ꯅꯪꯗꯤ ꯀꯝꯗꯧꯔꯤꯒꯦ ꯍꯧꯖꯤꯛꯁꯦ
ꯑꯩꯁꯨ ꯑꯗꯨꯝ ꯅꯨꯡꯉꯥꯏꯔꯤ ꯑꯉꯥꯡꯒꯤ ꯀꯣ ꯑꯉꯥꯡꯒꯤ ꯑꯆꯥꯄꯣꯠ ꯊꯣꯡꯕꯤꯌꯣ ꯍꯥꯏꯕꯒꯤ ꯑꯩꯁꯦ ꯇꯧꯅꯉꯥꯏ ꯑꯩꯁꯦ ꯇꯧꯔꯤꯕ
ꯍꯧꯖꯤꯛꯁꯦ ꯑꯃꯨꯛ ꯑꯦꯛꯖꯥꯝ ꯊꯥꯕꯁꯤꯡꯁꯨ ꯍꯜꯂꯛꯄ ꯃꯇꯝ
ꯑꯨꯝ
ꯇꯥꯔꯦꯅꯦ
ꯍꯣꯏ ꯅꯪ ꯅꯪꯒꯤ ꯅꯆꯥꯅꯨꯄꯗꯣ ꯢꯁꯀꯨꯜ
ꯍꯥꯌꯦꯡ ꯍꯧꯔꯅꯤ ꯉꯁꯤꯗꯤ ꯑꯗꯨꯝ ꯂꯩꯔꯤꯌꯦ
ꯑꯣ ꯑꯣ ꯑꯣ
ꯑꯩꯗꯤ ꯉꯁꯤ ꯑꯣꯏꯕ꯭ꯔꯥꯅꯀꯣ ꯉꯁꯤꯅꯦ ꯍꯥꯏꯔꯒ ꯏꯃꯥꯟꯅꯕꯅ ꯍꯌꯦꯡꯅꯦ ꯍꯥꯏꯌꯦ ꯍꯌꯦꯡ ꯗꯦꯠ ꯁꯚꯦꯟ ꯐꯥꯎ ꯍꯥꯏꯕꯗꯨꯗ ꯑꯩꯅꯁꯨ ꯀꯥꯒꯗ꯭ꯔꯥ ꯍꯥꯏꯅ ꯈꯟꯕ
ꯑꯣ ꯑꯣ ꯑꯣ ꯑꯣ ꯎꯝ ꯃꯣꯏ ꯃꯣꯏꯗꯤ ꯍꯞꯖꯤꯜꯂꯤꯔ ꯂꯣꯏꯈ꯭ꯔꯕꯗꯣ
ꯑꯣ ꯍꯥꯐ ꯏꯌꯥꯔꯂꯤ ꯑꯦꯛꯖꯥꯝꯁꯨ ꯂꯣꯏꯔꯦ ꯍꯥꯐ ꯏꯔꯂꯤ ꯑꯗꯨꯝ ꯃꯊꯪ ꯑꯃꯨꯛ ꯍꯧꯔꯅꯤ
ꯑꯣ ꯑꯣ ꯅꯦꯛꯁꯇꯗꯤ ꯗꯥ ꯑꯑ ꯑꯦꯛꯖꯥꯝ ꯃꯆꯥ ꯃꯆꯥ ꯂꯩꯔꯒ ꯐꯥꯏꯅꯦꯜ ꯊꯥꯒꯗꯕ ꯃꯥꯜꯂꯦ ꯃꯣꯏꯅꯤ
ꯑꯣ ꯑꯦꯛꯖꯥꯝ ꯃꯆꯥ ꯑꯃꯨꯛ ꯑꯗꯨꯝ ꯂꯩꯔꯒ ꯐꯥꯏꯅꯦꯜ ꯊꯥꯔꯅꯤ ꯃꯔꯛꯇ ꯇꯦꯁꯀꯨꯝꯕ ꯑꯗꯨꯝ ꯇꯧꯋꯦ ꯍꯞꯇꯥ-ꯍꯞꯇꯥ ꯈꯨꯗꯤꯡꯒꯤ ꯀꯣ
ꯑꯣ ꯑꯣ ꯑꯣ ꯐꯩꯌꯦ ꯑꯗꯨꯅꯥ ꯃꯣꯏ ꯂꯥꯏꯔꯤꯛꯁꯨ ꯑꯗꯨꯝ ꯄꯥꯒꯅꯤꯅ ꯀꯣ
ꯍꯣꯏ ꯇꯦꯠꯁ ꯂꯩꯕꯅꯤꯅ ꯑꯗꯨꯝ ꯂꯥꯏꯔꯤꯛ ꯄꯥꯕꯒꯤ ꯑꯗꯨꯝ ꯂꯦꯁꯟ ꯈꯨꯗꯤꯡꯗꯣ ꯃꯣꯏꯅ ꯇꯝꯕ ꯂꯦꯁꯟ ꯈꯨꯗꯤꯡꯗꯣ ꯃꯣꯏ ꯑꯗꯨꯝ ꯄꯥꯕꯒꯤ ꯈꯪꯗꯤ ꯈꯪꯉꯦ ꯑꯗꯨꯗ ꯄꯨꯂꯞꯇ ꯎꯪ ꯑꯀꯣꯟꯕꯗ ꯄꯨꯂꯞ ꯑꯗꯨꯝ ꯊꯥꯕꯀꯣ ꯑꯗꯨꯒꯤ ꯅꯣꯏꯁꯨ ꯈꯔꯥ ꯄꯥꯈ꯭ꯔꯕꯅꯤꯅꯥ ꯅꯤꯡꯁꯤꯡꯕꯒꯤꯗꯤ ꯑꯗꯨꯝ ꯂꯩꯌꯦ ꯍꯤ ꯍꯤ ꯅꯨꯡꯉꯥꯏꯗꯤ- ꯅꯨꯡꯉꯥꯏꯌꯦ ꯃꯣꯏꯒꯤꯁꯦ ꯎꯪ
ꯁꯦ ꯃꯅꯤꯄꯨꯔ ꯕꯣꯔꯗꯅꯤꯀꯣ
ꯑꯥ ꯃꯅꯤꯄꯨꯔ ꯕꯣꯔꯗꯅꯦ
ꯐꯖꯩ ꯑꯥ ꯐꯩꯌꯦ ꯐꯖꯅ ꯅꯣꯏ ꯑꯗꯨꯃꯥꯏꯅ ꯀꯩꯅꯣ ꯋꯤꯛꯂꯤ ꯇꯦꯁ ꯂꯩꯕꯁꯦꯀꯣ
ꯑꯧ ꯋꯤꯛꯂꯤ ꯇꯦꯠꯁ ꯂꯩꯔꯒ ꯑꯗꯨꯝ ꯁꯣꯏꯗꯕꯤꯗ ꯑꯗꯨꯝ ꯀꯩꯅꯣ ꯎꯝꯑꯦꯛꯖꯥꯝꯗꯒꯤꯁꯨ ꯇꯋ꯭ꯌꯦꯟꯇꯤ ꯃꯥꯔꯛꯀꯨꯝꯕꯗꯤ ꯃꯣꯏꯅ ꯑꯗꯨꯝ ꯑꯦꯛꯖꯥꯝꯗꯁꯨ ꯑꯦꯠ ꯇꯧꯌꯦ ꯃꯥꯂꯦ ꯀꯅꯥꯒꯨꯝꯕ ꯅꯥꯕ ꯈꯣꯠꯄ ꯎꯪ ꯑꯗꯨꯒꯨꯝꯕꯩ ꯌꯥꯎꯔꯁꯨ ꯑꯗꯨ ꯇꯦꯠꯁꯇꯒꯤ ꯃꯥꯒꯤꯁꯦ ꯐꯥꯕ꯭ꯔꯥ- ꯐꯠꯇꯕ꯭ꯔꯥ ꯍꯥꯏꯕ ꯑꯗꯨꯒꯥ ꯑꯗꯨꯝ ꯇꯧꯔꯒ ꯃꯊꯪꯗꯁꯨ ꯗꯨ ꯑꯗꯨꯝ ꯀꯥꯍꯟꯕ ꯌꯥꯔꯗꯤ ꯍꯥꯏꯕꯒꯤꯀꯣ ꯑꯗꯨꯃꯥꯏꯁꯨ ꯇꯧꯋꯦ ꯐꯩꯌꯦ ꯃꯣꯏ ꯁ꯭ꯀꯨꯜꯁꯨ ꯑꯗꯨꯝꯃꯥꯏꯅ ꯅꯑꯉꯥꯡꯁꯤꯡꯒꯤ ꯈꯜꯂꯒꯀꯣ ꯈꯔ- ꯈꯔ ꯑꯗꯨꯝ ꯇꯧꯕꯤꯌꯦ ꯉꯣꯁꯤꯗꯤ ꯀꯔꯤ ꯃꯊꯦꯟ- ꯃꯊꯦꯜ ꯆꯥꯕ꯭ꯔꯥ ꯅꯣꯏ
ꯑꯩꯈꯣꯏ ꯀꯣ ꯉꯥꯁꯤꯁꯦ ꯑꯌꯨꯛꯇ ꯉꯥ ꯑꯅꯤ
ꯑꯥꯁ ꯑꯩꯈꯣꯏꯅꯤꯖꯦ ꯍꯦꯛ ꯍꯦꯛ-ꯍꯦꯛ ꯃꯥꯟꯅꯒꯦ ꯇꯧꯌꯦꯅꯦ
ꯑꯥꯍꯥ ꯍꯥ ꯍꯥ ꯅꯣꯏꯗꯤ ꯅꯣꯏꯗꯤ ꯀꯔꯤ ꯆꯥꯕ ꯉꯥꯁꯤꯁꯦ
ꯉꯥꯁꯤꯁꯦ ꯈꯥꯃꯦꯟ ꯑꯈꯥꯕꯒꯥ ꯁꯧꯒ꯭ꯔꯤ ꯑꯃꯥꯒ ꯀꯣ ꯑꯩꯅ ꯏꯟꯁꯥꯡ ꯍꯥꯎꯃꯟꯒ꯭ꯔꯦ ꯍꯥꯏꯕꯗꯤ ꯋꯥꯈꯜꯖꯦ ꯀꯩꯅꯣ ꯇꯧꯋꯦꯑꯅ ꯅꯨꯡꯗꯥꯡꯗꯣ ꯋꯥꯈꯜ ꯅꯨꯡꯉꯥꯏꯇꯕꯒꯤ ꯍꯤ ꯉꯥ ꯑꯥ ꯈꯔꯥ ꯄꯤꯛꯄꯗꯣ ꯂꯧꯔꯒ ꯇꯥꯎꯔꯒ ꯆꯥꯏꯌꯦ ꯑꯗꯨꯅ ꯑꯩꯈꯣꯏꯅꯤꯖꯦ ꯏꯟꯁꯥꯡꯁꯦ ꯃꯥꯟꯅꯔꯞ ꯍꯦꯛ-ꯍꯦꯛ ꯇꯧꯋꯦꯕꯀꯣ ꯋꯥꯈꯟꯖꯦ ꯑꯃꯨꯛ ꯃꯥꯟꯅꯒꯦ ꯇꯧꯋꯦ
ꯑꯥ ꯍꯥ ꯆꯥꯕ ꯐꯪꯕꯗꯗꯤ ꯆꯨꯝꯕꯀꯣ
ꯍꯣꯏ ꯍꯤꯛ
ꯆꯥꯅꯤꯡꯉꯦ ꯍꯥꯏꯅ ꯑꯥ ꯇꯧꯕ ꯅꯨꯃꯤꯠꯇꯣ ꯃꯥꯟꯅꯔꯗꯤ ꯑꯗꯨꯝ ꯀꯩꯅꯣ ꯇꯧꯔꯛꯀꯅꯤ ꯑꯗꯨ ꯅꯈꯣꯏ ꯈ꯭ꯔꯤꯠꯁꯃꯥꯁꯁꯦ ꯈꯨꯟꯗ ꯀꯦꯔꯣ ꯅꯠꯇ꯭ꯔꯒ ꯍꯥ ꯁꯤꯗ ꯇꯝꯄꯥꯛꯇ ꯂꯩꯒꯗ
ꯑꯥꯁ ꯈꯪꯗ꯭ꯔꯦ ꯀꯨꯝꯁꯤꯖꯤꯖꯨ ꯎꯪ ꯈꯨꯟꯗ ꯆꯠꯀꯗꯧꯕꯣ ꯃꯥꯜꯂꯦꯕꯣ ꯍꯥꯏꯕꯗꯤ ꯑꯩꯈꯣꯏꯖꯦ ꯌꯨꯝꯗꯣ ꯅꯧꯅ ꯁꯥꯔꯒ ꯀꯨꯏꯅꯁꯨ ꯊꯝꯃꯦꯕ ꯑꯗꯨ ꯑꯗꯨ ꯈ꯭ꯔꯤꯁꯃꯥꯁꯀꯤ ꯀꯨꯝꯍꯩꯒꯤꯗꯃꯛ ꯑꯗꯨꯝ ꯆꯠꯂꯒ ꯌꯨꯝꯗꯣ ꯑꯗꯨꯝ ꯁꯦꯡꯊꯣꯛ ꯇ꯭ꯔꯗꯤꯀꯣ ꯀꯣꯏꯅ ꯊꯝꯂꯒ ꯌꯨꯝꯗꯨꯁꯨ ꯎꯝ ꯀꯩꯅꯣꯝ ꯅꯥꯄꯤꯅ ꯊꯜꯂꯦ ꯍꯥꯏꯌꯦ ꯍꯧꯖꯤꯛꯁꯨ ꯑꯗꯨꯅ ꯍꯦꯛ ꯁꯨꯇꯤ ꯂꯣꯏꯔꯗꯤ ꯆꯨꯕ ꯃꯇꯝ ꯑꯣꯏꯕꯅꯤꯅꯀꯣ ꯐꯖꯅꯗꯤ ꯆꯥꯝꯊꯣꯛꯂꯒ ꯀꯩꯅꯣ ꯄꯦꯡꯍꯟꯕꯅꯦ ꯑꯗꯨ ꯑꯣꯏꯔꯁꯨ ꯅꯣꯡ ꯆꯨꯕꯅꯤꯅ ꯇꯨꯅ ꯅꯥꯄꯤꯗꯣ ꯍꯧꯕ
ꯑꯥ ꯑꯥ ꯑꯥ ꯎꯝ
ꯇꯤ ꯂꯩꯔꯗꯤ ꯆꯠꯀꯦ ꯇꯧꯕꯅꯦ ꯍꯟꯗꯛꯁꯨ ꯆꯠꯀꯦꯅꯗꯤ ꯈꯜꯂꯝꯕꯅꯦ ꯑꯗꯣ ꯏꯆꯥ ꯅꯨꯄꯥꯗꯣ ꯍꯦꯛ ꯍꯦꯛ ꯅꯥꯕꯀꯣ ꯑꯗꯨ ꯆꯠꯂꯒ ꯑꯃꯨꯛ ꯍꯟ ꯀꯩꯅꯣ ꯇꯧꯕꯒꯤ ꯗꯣꯛꯇꯔ ꯆꯦꯛꯑꯞꯁꯨ ꯂꯩꯕ ꯑꯗꯨꯅ ꯑꯁ ꯍꯟꯗꯛꯇꯤ ꯃꯣꯏꯁꯦ ꯀꯩꯅꯣ ꯇꯧꯋꯦ ꯂꯩꯔꯁꯦ ꯃꯊꯪꯗ ꯑꯣꯏꯅ ꯁꯨꯇꯤ ꯂꯩꯔꯗꯤ ꯑꯗꯨꯝ ꯆꯠꯂꯒ ꯇꯧꯔꯁꯦꯅ ꯌꯨꯝꯗꯨꯁꯨ ꯐꯖꯅ ꯂꯣꯏꯗ꯭ꯔꯤ ꯀꯤꯠꯆꯟꯗꯣ ꯀꯩꯅꯣ ꯋꯥꯁ ꯕꯦꯁꯤꯟꯒꯨꯝꯕ ꯀꯣꯟ ꯐꯦꯡꯅꯤꯉꯥꯏꯀꯣ ꯑꯗꯨ ꯈꯔ ꯑꯗꯨꯁꯨ ꯋꯥꯠꯂꯤꯌꯦ ꯂꯣꯏꯗꯤ ꯂꯣꯏꯔꯅꯤ ꯑꯃꯨꯛ ꯆꯠꯂꯗꯤ ꯑꯗꯨꯕꯨ ꯏꯁꯤꯡ ꯋꯥꯕꯅꯤꯅꯀꯣ ꯇꯦꯡꯀꯤ ꯑꯆꯧꯕ ꯑꯃ ꯁꯥꯁꯦꯅ ꯍꯣꯠꯅꯔꯤꯕ ꯑꯗꯨ ꯁꯤꯃꯦꯟꯗꯨ ꯗꯤ ꯂꯩꯔꯦ ꯑꯗꯣ ꯂꯩꯉꯣꯏꯗꯣ
ꯑꯥꯎ
ꯈꯨꯟꯗꯣ ꯌꯥꯝ ꯀꯩꯅꯣ ꯉꯝ ꯀꯔꯤ ꯍꯥꯏꯅꯤ ꯆꯤꯡ ꯃꯇꯣꯟꯗ ꯑꯣꯏꯕꯅꯤꯅꯀꯣ
ꯍꯣꯢ
ꯑꯦ ꯂꯩꯉꯣꯏꯗꯨꯁꯨ ꯌꯧꯔꯛꯇ꯭ꯔꯤꯕ ꯑꯗꯨꯏ ꯅꯣꯡ ꯀꯟꯅ ꯎꯝ ꯆꯨꯕ ꯀꯥꯟꯗ ꯑꯃꯨꯛ ꯂꯩꯉꯣꯏꯗꯨꯁꯨ ꯈꯔ ꯉꯟꯅ ꯄꯨꯗ꯭ꯔꯗꯤ ꯍꯧꯖꯤꯛꯁꯦ ꯖꯨꯂꯥꯏ ꯑꯥꯒꯁ ꯊꯣꯛꯔꯗꯤ ꯅꯣꯡꯁꯦ ꯍꯦꯟꯅ ꯍꯦꯟꯅ ꯆꯨꯔꯅꯤꯗꯅ
ꯑꯣ ꯑꯣ
ꯑꯗꯨꯅ ꯑꯁ ꯑꯗꯨ ꯌꯧꯗ꯭ꯔꯤꯉꯩꯗ ꯃꯥꯅ ꯃꯄꯥꯁꯦ ꯆꯠꯅꯤꯡꯉꯒ ꯍꯥꯏꯈ꯭ꯔꯝꯅꯤ ꯃꯥꯒꯤ ꯊꯕꯛꯁꯤꯁꯨ ꯂꯩꯍꯧꯕ ꯑꯁꯤꯗ ꯑꯗꯨꯨ ꯊꯥꯗꯣꯛꯂꯒ ꯆꯠꯂꯁꯨ ꯑꯃꯨꯛ ꯆꯪꯅꯤꯡꯉꯥꯏ ꯑꯗꯨ ꯊꯕꯛ ꯑꯃꯨꯛ ꯊꯥꯗꯣꯛꯔꯒ ꯑꯃꯨꯛ ꯆꯠꯄ ꯍꯥꯏꯕꯗꯨꯁꯨ ꯃꯥꯒꯤ ꯐꯔꯛ ꯇꯥꯕꯒꯤ ꯊꯕꯛ ꯂꯣꯏꯕꯗꯨ ꯉꯥꯏꯔꯒ ꯂꯩꯔꯤꯌꯦ ꯑꯩꯈꯣꯏ ꯆꯤꯡ ꯁꯦ ꯏꯁꯤꯡ ꯋꯥꯕꯗꯣ
ꯎꯝ
ꯌꯥꯝ ꯋꯥꯕꯅꯤ ꯑꯩꯁꯦ ꯍꯥꯏꯕꯤꯒꯦ ꯑꯩꯈꯣꯏ ꯈꯨꯟꯒꯤ ꯀꯩꯅꯣ ꯏꯁꯤꯡ ꯋꯥꯕꯗꯨꯀꯣ ꯎꯝ ꯏꯁꯤꯡ ꯀꯩꯅꯣ ꯇꯧꯕ ꯀꯥꯟꯗ ꯑꯩꯈꯣꯏꯗꯤ ꯍꯦꯛ ꯌꯨꯝ ꯄꯥꯜꯂꯛꯄ ꯀꯥꯟꯗ ꯑꯩꯈꯣꯏ ꯈꯨꯟꯗ ꯑꯗꯨꯝ ꯏꯁꯤꯡ ꯃꯔꯥꯡ ꯀꯥꯏꯅ ꯂꯩꯕꯒꯤ ꯋꯥꯈꯟꯗꯣ ꯑꯗꯨ ꯂꯩꯇꯦꯕ ꯑꯁꯣꯝ ꯑꯥꯗ ꯄꯥꯜꯂꯛꯄ ꯀꯥꯟꯗꯗꯤ ꯏꯁꯤꯡ ꯋꯥꯕꯅꯤꯅ ꯎꯝ ꯏꯁꯤꯡꯁꯦ ꯅꯨꯡꯗꯥꯡꯗ ꯀꯔꯤ ꯍꯥꯏꯅꯤ ꯄꯨꯡ ꯃꯄꯟ ꯇꯔꯥ ꯑꯗꯨꯋꯥꯏ ꯐꯥꯎꯁꯦ ꯏꯁꯤꯡ ꯑꯗꯨꯝ ꯍꯣꯟ ꯍꯣꯜꯂ ꯒꯥ ꯀꯣ ꯆꯠꯄꯅꯤ ꯑꯗꯨꯗ ꯑꯥꯥꯁ ꯃꯝꯃꯦ ꯍꯥꯏꯅ ꯑꯗꯨꯝ ꯂꯩꯔꯒꯥ ꯀꯅꯥꯒꯨꯝꯕꯅ ꯌꯥꯍꯧ ꯉꯟꯕꯗꯨꯅꯥ ꯀꯣ ꯄꯨꯡ ꯑꯍꯨꯝ ꯃꯔꯤꯗ ꯃꯩ ꯄꯥꯏꯔꯒ ꯑꯗꯨꯍꯥꯏꯅ ꯆꯠꯂꯒ ꯏꯁꯤꯡꯗꯣ ꯁꯣꯛꯄꯅꯦ ꯑꯗꯨꯒꯥ ꯆꯐꯨꯗꯣ ꯃꯔꯤꯃꯛ ꯉꯥ ꯄꯨꯔꯒ ꯃꯣꯏ ꯂꯥꯛꯏ ꯍꯥꯏꯕꯗꯣ ꯑꯗꯨꯝ ꯐꯪꯍꯜꯂꯒ ꯊꯝꯕ ꯑꯗꯨ ꯑꯀꯣꯟꯕꯗꯨꯗꯤ ꯂꯩꯇꯕ ꯃꯇꯝꯖꯨ ꯌꯥꯎꯕꯅꯦ ꯍꯥꯢꯕꯗꯤ ꯑꯥ ꯑꯊꯦꯡꯅ ꯂꯥꯛ ꯑꯁꯤꯡꯕꯗꯤ ꯂꯩꯇꯕꯅꯤ ꯑꯗꯨꯝ ꯉꯥꯏ-ꯉꯥꯏꯔꯒꯥ ꯆꯠꯊꯣꯛꯑꯝꯒꯤꯗꯃꯛꯁꯨ ꯑꯗꯨꯝ ꯉꯥꯏꯕꯅꯦ
ꯑꯧ ꯍꯣ ꯍꯣ
ꯈꯨꯟꯁꯦ ꯎꯝ ꯌꯥꯝ ꯐꯗꯤ-ꯐꯥꯕ ꯑꯗꯨ ꯏꯁꯤꯡꯁꯦ ꯋꯥꯕꯒꯤ
ꯑꯣ
ꯊꯕꯛꯇꯤ ꯌꯥꯝꯅ ꯃꯥꯡꯉꯦ ꯍꯥꯏꯕꯗꯤ ꯏꯁꯤꯡ ꯌꯨꯝ- ꯌꯨꯝꯗ ꯇꯣꯇꯤ ꯑꯣꯏꯅ ꯑꯗꯨꯝ ꯂꯥꯛꯄ ꯈꯨꯟ ꯑꯌꯥꯝꯕꯗꯤ ꯑꯗꯨꯝ ꯂꯥꯛꯑꯦ ꯗꯅꯀꯣ ꯑꯗꯣ ꯂꯥꯛꯇꯕꯅꯤꯅꯥ ꯅꯨꯄꯤꯁꯤꯡꯖꯦ ꯑꯌꯥꯝꯕ ꯏꯁꯤꯡ ꯁꯣꯛꯄꯒꯤ ꯑꯌꯨꯛ ꯑꯌꯥꯝꯕꯖꯦ ꯑꯗꯨꯝ ꯆꯠꯂꯦ ꯁꯣꯛꯇ꯭ꯔꯕꯁꯨ ꯌꯥꯗꯕꯥ ꯍꯣꯔꯦꯟ ꯑꯥꯆꯥꯛ ꯆꯥꯊꯣꯛꯄ ꯀꯥ ꯀꯩꯅꯣ ꯇꯧꯔꯗꯤ ꯊꯕꯛ ꯂꯧꯗ ꯆꯠꯄ ꯒꯨꯝꯕ ꯑꯗꯨꯝꯍꯥꯢꯅ ꯂꯩꯗꯅ ꯀꯣ ꯑꯗꯨꯝ ꯆꯠꯀꯗꯕꯅꯤꯅ ꯑꯌꯨꯛꯅ ꯏꯁꯤꯡꯒ ꯑꯗꯨꯝ ꯁꯣꯛꯄꯤꯗ꯭ꯔꯥꯗꯤ ꯌꯥꯗꯕ
ꯑꯣ
ꯍꯜꯂꯛꯄꯗꯥ ꯏꯁꯤꯡ ꯂꯩꯇ꯭ꯔꯥꯗꯤ ꯏꯔꯨꯗꯅ ꯇꯨꯝꯕꯁꯨ ꯌꯥꯗꯦ
ꯑꯣ ꯑꯥ
ꯑꯗꯨꯅꯥ ꯇꯦꯡꯀꯤꯗꯤ ꯐꯖꯅꯥ ꯇꯧꯗꯕ- ꯌꯥꯗꯕꯅꯤ
ꯅꯣꯏ ꯇꯦꯡꯀꯤ ꯆꯥꯎꯅ ꯇꯧꯔꯒꯥ ꯍꯥꯏꯗꯤ ꯔꯦꯟ ꯋꯥꯇꯔ ꯍꯥꯔꯚꯦꯁꯇꯤꯡꯗꯣ
ꯎꯪ ꯑꯗꯨ ꯍꯣꯏ ꯑꯗꯨꯅꯦ ꯎꯪ ꯍꯧꯖꯤꯛ ꯄꯨꯗꯤ ꯂꯤꯁꯤꯡ ꯑꯅꯤꯑꯥꯒꯤ ꯇꯦꯡ-ꯇꯦꯡꯗꯣ ꯑꯗꯨꯝ ꯊꯜꯂꯦ ꯑꯗꯨꯒ ꯑꯄꯤꯛꯄꯁꯤꯡ ꯕꯦꯔꯦꯜ ꯂꯩꯗꯅ ꯀꯣ ꯑꯗꯨ ꯇꯔꯥꯃꯨꯛꯇꯤ ꯂꯩꯌꯦ ꯑꯗꯨꯕꯨꯗꯤ ꯊꯜꯍꯜꯂꯦ ꯑꯗꯨ ꯑꯣꯏꯔꯁꯨ ꯑꯥ ꯀꯔꯤ ꯍꯥꯏꯅꯤ ꯀꯨꯝꯍꯩ ꯂꯥꯛꯂꯗꯤ ꯏꯃꯨꯡ- ꯃꯅꯨꯡꯁꯨ ꯑꯥ ꯀꯣꯏꯔꯛꯄꯁꯨ ꯂꯩ ꯑꯗꯨꯒ ꯑꯗꯨꯝ ꯑꯩꯈꯣꯏꯗ ꯂꯥꯛꯂꯥꯒ ꯑꯩꯈꯣꯏꯁꯦ ꯂꯥꯏꯁꯪꯁꯨ ꯅꯛꯄꯥ ꯑꯗꯨꯗꯥ ꯍꯥ ꯍꯥ ꯀꯨꯝꯃꯩꯒꯤ ꯃꯇꯝ ꯑꯣꯏꯔꯗꯤ ꯗꯤ ꯌꯥꯝ ꯅꯛꯄꯒꯤꯀꯣ ꯆꯥ ꯊꯛꯄ- ꯈꯣꯠꯄ ꯄꯥ ꯏꯁꯤꯡ ꯌꯥꯝ ꯐꯨꯠꯄꯤꯔꯒ ꯇꯧꯕꯤꯗ꯭ꯔꯥꯗꯤ ꯌꯥꯗꯕ
ꯑꯣ
ꯏꯁꯤꯡꯖꯨ ꯑꯗꯨꯝ ꯆꯥꯛ ꯆꯥꯕ ꯀꯥꯟꯗ ꯏꯁꯤꯡ ꯌꯥꯅꯤꯡꯕ- ꯈꯣꯠꯄ ꯂꯩꯇꯦ ꯍꯥꯏꯕꯗꯨꯁꯨ ꯅꯨꯡꯉꯥꯏꯇꯦꯗꯥ ꯑꯩꯈꯣꯏ ꯑꯩꯉꯣꯟꯗꯩꯖꯨ ꯑꯗꯨꯝ ꯂꯩꯔꯒ ꯄꯤꯊꯣꯛꯄ ꯑꯗꯣ ꯍꯨꯡ ꯍꯨꯡ ꯄꯥꯝꯃꯦꯅ ꯑꯗꯨ ꯇꯧꯗꯕ ꯌꯥꯗꯦ ꯍꯥꯏꯅ
ꯑꯣ ꯑꯥ
ꯗꯤ ꯋꯥꯔꯗꯤ ꯇꯧꯔꯨꯅꯨ ꯍꯥꯏꯅꯗꯤ ꯍꯥꯏꯕꯅꯦ ꯑꯗꯣ ꯃꯥꯅ ꯑꯥꯁ ꯇꯧꯗꯕ ꯌꯥꯗꯦ ꯑꯗꯨꯅꯥ ꯂꯩꯉꯣꯏꯗꯨꯁꯨ ꯊꯝ ꯁꯣꯔꯣꯛꯇꯗꯤ ꯊꯝꯈ꯭ꯔꯕꯅꯤ ꯑꯗꯨ ꯏꯁꯤꯡ ꯅꯣꯡ ꯆꯨꯨꯔꯗꯤ ꯀꯩꯅꯣ ꯅꯣꯡꯗꯨꯅ ꯂꯣꯏꯅꯥ ꯄꯨꯔꯅꯤ ꯍꯥꯏꯅ ꯀꯣ
ꯑꯣ
ꯖꯨ ꯑꯃꯨꯛ ꯆꯠꯄ ꯌꯥꯗ꯭ꯔꯗꯤ ꯂꯩꯉꯣꯏꯗꯨꯗꯤ ꯃꯥꯡꯈ꯭ꯔ ꯅꯤ ꯍꯥꯏꯅ ꯅꯤꯡꯉꯒ ꯂꯩꯈ꯭ꯔꯅꯤ
ꯑꯦꯛꯖꯥꯝ ꯂꯣꯏꯔꯗꯤ ꯑꯗꯨꯝ ꯆꯠꯇꯧ ꯃꯥꯟꯈ꯭ꯔꯦꯅꯦ ꯅꯪꯗꯤꯀꯣ
ꯑꯣ ꯑꯗꯨꯃꯥꯏ ꯇꯧꯔꯅꯤ
ꯑꯣ ꯑꯁ ꯅꯣꯏ ꯆꯠꯈ꯭ꯔꯗꯤ ꯕꯤꯠ ꯂꯩꯔꯣꯏꯍꯦ
ꯍꯦ ꯍꯦ ꯑꯗꯨ ꯆꯠꯂ ꯃꯔꯛ ꯃꯔꯛꯇ ꯑꯗꯨꯝ ꯂꯥꯛꯇꯤ ꯂꯥꯛꯀꯅꯤꯗꯥ ꯍꯥꯏꯕꯗꯤ ꯄꯣꯠꯆꯩ ꯂꯧꯕ ꯃꯥꯗꯤ ꯊꯕꯥꯛ ꯑꯗꯨꯝ ꯂꯩꯕꯒꯤꯀꯣ ꯗꯨꯝ ꯇꯥꯥꯃꯨꯛ ꯆꯠꯂꯒ ꯑꯃꯨꯛ ꯂꯥꯛꯄ ꯃꯥ ꯆꯠꯂꯗꯤ ꯑꯩꯁꯨ ꯌꯥꯎꯔꯛꯇ꯭ꯔꯒ ꯌꯥꯔꯣꯏ ꯍꯥꯏꯕꯗꯤ ꯆꯥꯛ ꯊꯣꯡꯕꯤꯅꯕ ꯍꯧꯖꯤꯛꯇꯤ ꯂꯥꯏꯇ꯭ꯔꯦ ꯅꯃꯥꯗꯨꯁꯨ ꯁꯨꯝ ꯎꯝ ꯂꯩꯇꯕꯅꯤꯅꯀꯣ ꯍꯧꯖꯤꯛꯤ ꯃꯥ ꯆꯠꯄ ꯃꯐꯝꯗ ꯑꯗꯨꯝ ꯆꯠ ꯇꯕꯁꯨ ꯌꯥꯔꯔꯣꯏ ꯈꯣꯟꯗꯕꯨꯗꯤ ꯑꯦ ꯄꯦꯃꯤ ꯏꯅꯦꯝꯕꯣꯛ ꯈꯣꯏ ꯂꯩꯕꯅꯤꯅ ꯀꯣ ꯑꯩ ꯆꯠꯇ꯭ꯔꯖꯨ ꯃꯣꯏ ꯅꯥꯛꯇꯗꯨ ꯑꯗꯨꯝ ꯆꯥꯛ ꯆꯥꯕ ꯌꯥꯏ ꯆꯝꯄꯨꯠ ꯁꯤꯗ ꯂꯥꯛ ꯃꯨꯛꯀꯥꯟꯗꯗꯤ ꯏꯃꯨꯡ ꯂꯩꯗꯤ ꯂꯥꯏ ꯑꯗꯨ ꯍꯥꯏ ꯑꯣꯏꯔꯁꯨ ꯃꯥ ꯑꯗꯨꯝ ꯌꯨꯝꯗ ꯂꯩꯅꯤꯡꯕꯒꯤ ꯋꯥ ꯈꯟ ꯂꯩꯥꯌꯦ ꯍꯥꯏꯕ
ꯑꯣ ꯑꯣ ꯆꯨꯝꯃꯦ ꯆꯨꯝꯃꯦ ꯑꯗꯨꯅꯦꯕ
ꯑꯗꯨ ꯅ ꯅꯆꯥꯁꯤꯡꯗꯣ ꯀꯩꯅꯣ ꯃꯣꯏꯗꯤ ꯁꯨꯇꯤ ꯄꯤꯗ꯭ꯔꯤꯕ꯭ꯔꯥ ꯑꯣ ꯑꯣ ꯑꯣꯑꯣ ꯃꯣꯏ ꯑꯣ ꯉꯟꯇꯥ ꯍꯧꯕꯒꯤꯅꯤ
ꯍꯣꯏ ꯃꯣꯏ ꯑ ꯈꯔ ꯉꯟꯅ ꯍꯧꯈ꯭ꯔꯦ ꯑꯗꯨ ꯅꯤ ꯑ ꯁ꯭ꯀꯨꯜ ꯆꯠ ꯆꯠ ꯆꯠꯈ꯭ꯔꯦ ꯂꯣꯏꯅ ꯑꯗꯣ ꯅꯍꯥꯟ ꯗꯤ ꯑꯉꯥꯡ ꯑꯅꯤ ꯅꯥꯔꯝꯕꯒꯤ ꯑ ꯅꯨꯃꯤꯠ ꯈꯔꯗꯤ ꯌꯨꯝꯗ ꯂꯩꯍꯧꯔꯒꯀꯣ ꯑ ꯉꯁꯤꯗꯤ ꯆꯥꯍꯟꯈ꯭ꯔꯦ ꯂꯣꯏꯅ ꯑ ꯍꯤꯗꯥꯛꯀꯨꯝꯕ ꯆꯥꯍꯜꯂꯒ ꯑꯗꯨꯝ ꯇꯧꯕꯒꯤꯀꯣ ꯎꯝ ꯀꯩꯅꯣ ꯇꯧꯈ꯭ꯔꯦ ꯆꯠꯂꯒ ꯀꯩꯅꯣ ꯇꯧꯌꯦ ꯑꯇꯣꯟꯝꯕꯤꯗꯤ ꯍꯜꯂꯛꯈ꯭ꯔꯦ ꯑꯗꯨꯒ ꯀꯔꯤꯔꯣ ꯆꯥꯍꯜꯂꯒ ꯂꯩꫪꯤ ꯍꯧꯖꯤꯛꯁꯦ
ꯎꯝ ꯎꯝ
ꯎꯝ ꯑꯗꯣ ꯎꯝ ꯑꯗꯨ ꯅꯨꯡꯗꯥꯡꯗꯤ ꯀ꯭ꯔꯤ ꯌꯦꯟꯁꯥꯡ ꯆꯥꯔꯤꯔꯣ
ꯍꯦ ꯍꯦ ꯅꯨꯡꯗꯥꯡꯁꯤꯀꯣ ꯉꯁꯤ ꯗꯤ ꯈꯪꯗ꯭ꯔꯦ ꯆꯝꯐꯨꯠ ꯑꯣꯏꯅ ꯑꯃꯨꯛ ꯆꯥꯁꯤꯔꯥ
ꯑꯥ
ꯃꯄꯥꯅ ꯀꯔꯤ ꯇꯧꯒꯦ ꯍꯥꯏꯕ꯭ꯔꯥ ꯉꯁꯤ ꯌꯦꯟꯁꯥꯡ ꯂꯩꯕ꯭ꯔꯣ ꯍꯥꯏꯅ ꯍꯪꯂꯗꯤ ꯍꯪꯂꯒꯗꯤ ꯆꯠꯈꯤꯕꯅꯦ ꯍꯧꯖꯤꯛꯄꯨꯗꯤ ꯕꯦꯂꯦꯟꯗ꯭ꯔꯤ ꯈꯛꯇ ꯂꯩꯔꯤꯌꯦ ꯑꯗꯨ ꯀꯔꯝ ꯇꯧꯁꯤꯔꯥ ꯈꯪꯗꯦ ꯕꯦꯂꯦꯟꯗ꯭ꯔꯤ ꯆꯝꯐꯨꯠ ꯑꯗꯨꯒ ꯑꯂꯨꯗꯨ ꯑꯂꯨ ꯁꯥꯠ ꯍꯥꯏꯕ꯭ꯔꯥ ꯑꯗꯨꯃꯥꯏꯅ ꯀꯥꯡꯍꯧ ꯑꯣꯏꯅ ꯅ ꯉꯧꯁꯤꯔꯥ ꯈꯪꯗ꯭ꯔꯦ
ꯑꯣ ꯀꯩꯅꯣ ꯑꯩꯗꯤꯀꯣ ꯕꯦꯂꯤꯟꯗ꯭ꯔꯤꯒꯤ ꯀꯩꯅꯣ ꯏꯔꯣꯟꯕꯗꯨꯁꯨ ꯍꯥꯎꯋꯤꯅꯦ ꯑꯩꯗꯤ ꯆꯥꯅꯤꯡꯒꯕ꯭ꯔꯥ ꯆꯥꯅꯤꯡꯗꯕ꯭ꯔꯥꯗꯤ ꯈꯪꯗꯦ ꯑꯗꯨ ꯆꯥꯛ ꯌꯥꯝ ꯆꯪꯉꯤꯅꯦ
ꯑ ꯑꯗꯨ ꯆ ꯆꯥꯅꯤꯡꯉꯦ ꯏꯔꯣꯟꯕꯗꯨꯁꯨ ꯍꯥꯎꯋꯦ ꯑꯗꯨ ꯑꯗꯨꯃꯥꯏ ꯁꯦꯝꯁꯤꯔꯥ ꯈꯪꯗꯦ ꯕꯦꯂꯦꯟꯗ꯭ꯔꯤꯁꯨ ꯈꯔ ꯌꯥꯝꯅ ꯆꯥꯗꯕ ꯌꯥꯗꯦ ꯍꯟꯗꯛꯁꯦꯀꯣ ꯀꯔꯤ ꯁꯔꯨ ꯀꯔꯤ ꯍꯥꯏꯁꯤꯔ ꯖꯣꯏꯟꯁꯤꯡꯁꯦ ꯑꯗꯨꯝ ꯅꯨꯡꯉꯥꯏꯇꯕ ꯐꯥꯎꯕꯒꯤ ꯁꯤ ꯈꯔ ꯌꯥꯝꯅ ꯆꯥꯅꯤꯡꯉꯥꯏ ꯗꯔꯀꯥꯔ ꯑꯣꯏꯅꯤ
ꯆꯨꯝꯃꯦ ꯆꯨꯝꯃꯦ ꯅꯪ ꯀꯩꯅꯣ
ꯒꯤꯔ ꯈꯪꯗ꯭ꯔꯦ
ꯑꯗꯨꯅꯦ ꯑꯗꯨ ꯅꯪ ꯚꯤꯇꯥꯃꯤꯟꯁ ꯀꯨꯝꯕ ꯑꯗꯨ ꯀꯨꯝꯕꯗꯤ ꯆꯥꯕ꯭ꯔꯣ ꯁꯄ꯭ꯂꯤꯃꯦꯟꯒꯨꯝꯕ
ꯁꯞꯄ꯭ꯂꯤꯃꯦꯟ ꯑꯇꯩꯗꯤ ꯆꯥꯗꯦ ꯍꯟꯗꯛꯁꯦ ꯎ ꯚꯤꯇꯥꯃꯤꯟ ꯕꯤ ꯀꯝꯄ꯭ꯂꯦꯛꯁ